ꯍꯥꯂꯣ ꯏꯇꯥꯎ꯫ ꯆꯥꯛ ꯆꯥꯔꯕꯣ ꯆꯥꯛ ꯆꯥꯗ꯭ꯔꯤ ꯏꯇꯥꯎ ꯆꯥꯛ ꯆꯥꯗꯧ ꯉꯥꯜꯂꯤ ꯌꯥꯝ ꯃꯝꯗ꯭ꯔꯤꯌꯦ꯫ ꯏꯇꯥꯎꯗꯤ ꯆꯥꯛꯆꯥꯔꯕ꯭ꯔꯣ ꯆꯥꯛ ꯊꯣꯡꯉꯤꯕ꯭ꯔꯣ
ꯕꯥꯏ ꯋꯔꯦꯍꯦ꯫
ꯋꯥꯔꯦ꯫ ꯑꯣꯠꯄꯤꯔꯕ꯭ꯔꯥ ꯑꯃꯗꯨꯅ꯫
ꯑꯣꯠꯂꯦ꯫
ꯅꯣꯏꯕꯨ ꯍꯧꯖꯤꯛꯀꯥꯟ ꯀꯩꯀꯩ ꯇꯧꯔ ꯂꯦꯜꯂꯤꯒꯦꯅꯦ꯫
ꯇꯨꯝꯕ ꯆꯥꯕ꯫ ꯍꯣꯏ꯫
ꯇꯨꯝꯕ ꯆꯥꯕ꯫ ꯕꯣꯜ ꯈꯔ ꯌꯦꯡꯕ ꯒꯦꯝꯗꯤ ꯁꯥꯟꯅꯗ꯭ꯔꯕꯣ꯫
ꯒꯦꯝ ꯁꯥꯟꯅꯗ꯭ꯔꯦ ꯒꯦꯝ ꯁꯥꯟꯅꯕ ꯫
ꯁꯥꯟꯅꯤꯡꯗ꯭ꯔꯦ꯫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
ꯀꯅꯥꯏ ꯐꯣꯟꯅꯣ ꯂꯥꯛꯏꯗꯨꯅ꯫
ꯑꯥ ꯑꯩꯈꯣꯏ ꯀꯥꯗ ꯀꯩꯅꯣꯝꯃ ꯂꯩꯕꯗꯣ꯫
ꯌꯣꯡ ꯑꯃꯨꯕ ꯑꯝ ꯂꯩꯕꯗꯨꯔꯥ꯫
ꯑꯥ ꯍꯂꯣ꯫
ꯌꯣꯡ ꯑꯃꯨꯕ ꯑꯝ ꯂꯩꯕꯗꯨꯏ ꯐꯣꯜꯂꯥ꯫
ꯃꯥꯅ ꯍꯥꯏ ꯃꯥꯅ ꯈꯋ꯭ꯥꯏ ꯁꯛ ꯐꯖꯩ ꯍꯥꯏ ꯃꯣꯏ ꯀꯝꯄꯅꯤ꯫
ꯑꯥ ꯃꯣꯏ ꯀꯝꯄꯅꯤ ꯃꯥꯅ ꯁꯛ꯫ ꯈ꯭ꯋꯥꯏ ꯐꯖꯩ ꯍꯥꯏꯗꯥꯏꯅꯦ꯫
ꯑꯇꯩ ꯃꯈꯩꯗꯨꯗꯤ ꯑꯇꯩꯅ ꯑꯠ꯫ ꯑꯇꯩ ꯃꯈꯩꯗꯨꯗꯤ ꯁ꯭ꯔꯤꯂꯪꯀꯥꯗꯩꯩ ꯂꯥꯛꯄ ꯃꯤ ꯃꯥꯜꯂꯦ꯫ ꯉꯥꯛ ꯃꯥꯜꯂꯝꯃꯅꯦꯕꯥ ꯁ꯭ꯔꯤꯂꯪꯀꯥꯒꯤ꯫ ꯁꯤꯜꯂꯥꯅꯥ ꯀꯥꯡꯕꯨ ꯈꯡꯕ꯭ꯔꯥ꯫ ꯃꯨꯁꯤꯡ ꯃꯨꯁꯤꯟ ꯃꯨꯔꯒ ꯑꯃ ꯃꯌꯥꯏ ꯏꯀꯪ ꯏꯀꯪ ꯀꯪꯉꯒ ꯑꯃ ꯃꯨꯁꯤꯟ ꯃꯨꯁꯤꯟ ꯃꯨꯔꯒ꯫ ꯂꯩꯗꯦꯗ꯫ ꯃꯥꯅ ꯈ꯭ꯋꯥꯏ ꯐꯖꯔꯗꯤ꯫
ꯃꯁꯛꯇꯣ ꯉꯥꯡꯊꯣꯔꯛꯄꯗꯅ ꯌꯥꯝ ꯀꯩꯅꯣ ꯇꯧ ꯁꯥꯔꯤꯕ꯫ ꯄꯪꯅ ꯄꯛ꯫ ꯇꯧꯔꯤꯌꯥ ꯄꯤꯡ ꯃꯆꯨꯒ ꯄꯥꯝꯖꯜꯂꯤꯕ ꯁꯛꯇꯨꯒ꯫ ꯁꯛ ꯍꯥꯏ ꯏꯁ ꯐꯦꯕꯔꯥꯏꯠ ꯀꯂꯔ ꯄꯤꯡꯅꯤ ꯍꯥꯏꯔꯛꯀꯅꯤ꯫
ꯗ꯭ꯔꯦꯖ ꯀꯥꯁꯦ ꯄꯤꯡꯒ ꯁꯦꯠꯇꯅ ꯫
ꯃꯥꯏ ꯅꯨꯄꯤꯅ ꯁꯦꯠꯍꯜꯂꯤ ꯑꯣꯏꯔꯝꯅꯤ꯫
ꯑꯥ꯫
ꯃꯥꯏ ꯅꯨꯄꯤꯅ ꯆꯦꯜꯍꯜꯂꯤ ꯑꯣꯏꯔꯝꯅꯤꯕ꯫
ꯍꯣꯏ ꯏꯇꯥꯎ ꯉꯔꯥꯡꯗꯤ ꯅꯩꯈꯥꯏꯕꯅꯤ ꯈꯔ꯫
ꯅꯤꯛꯈꯥꯏꯔꯨꯔꯦ꯫
ꯎꯝ꯫
ꯀꯅꯥ ꯂꯨꯆꯤꯡꯉ ꯄꯨꯔꯤꯅꯣ꯫
ꯑꯥꯍ ꯑꯩ ꯏꯇꯥꯎ ꯈꯔꯒ ꯆꯠꯄꯅꯤ꯫
ꯑꯣ ꯅꯣꯏ ꯗꯥ ꯀꯥꯡꯕꯨꯒ꯫
ꯎꯝ꯫
ꯑꯩꯁ ꯇꯧꯏꯍꯦ ꯏꯇꯥꯎꯁꯦ ꯁꯪꯒꯗꯤ ꯋꯥꯠ꯫ ꯇꯦ꯫
ꯃꯣꯏ ꯁꯥꯏꯅꯦ ꯋꯥꯔꯤꯁꯦ꯫
ꯁꯪꯒꯁꯤ ꯋꯥꯠꯅꯗ꯭꯭ꯔꯦꯕ꯫
ꯃꯀꯨꯞ ꯃꯀꯨꯞ ꯂꯧꯔꯒ ꯫ ꯑꯧ꯫ ꯇꯥꯔꯤꯕꯣ꯫
ꯏꯇꯥꯎ ꯇꯥꯏꯌꯦ꯫
ꯑꯩꯗꯤ ꯆꯥꯃ ꯆꯥꯃꯗꯨ ꯅꯤꯡꯖꯡ ꯉꯛꯏꯅꯤ ꯃꯥꯏ ꯅꯥꯕꯗ꯫
ꯀꯔꯤ ꯐꯥꯏꯟ ꯑꯥꯔ꯭ꯁꯇ꯫
ꯅꯠꯇꯦꯍꯦ ꯅꯍꯥꯟꯒꯩ ꯂꯨꯄꯥꯥ ꯆꯥꯝꯃ ꯆꯥꯝꯃ ꯄꯤꯕꯉꯩꯗꯣ ꯍꯥꯏꯕ꯫ ꯆꯦꯡ ꯇꯥꯡꯉꯦꯅ꯫
ꯏꯇꯥꯎ ꯑꯗꯨꯝ ꯄꯥꯏꯌꯨꯀꯣ꯫ ꯑꯩꯁꯦ ꯃꯤ ꯑꯃ꯫ ꯐꯣꯟ ꯇꯧꯖꯤꯜꯂꯛꯄ꯫ ꯐꯣꯟꯗꯣ ꯑꯗꯨꯝ ꯈꯤꯡꯖꯤꯜꯂꯛꯄ ꯂꯦꯞꯇꯕꯤꯗ꯫
ꯆꯕꯗꯤ ꯁꯥꯊꯤꯅꯤꯅ꯫
ꯊꯦꯟꯍꯜꯂꯤ ꯅꯥꯕ ꯐꯣꯟ ꯄꯥꯏꯗꯀꯥꯟ ꯊꯝꯈꯤꯗꯣꯏꯅꯦ꯫
ꯑꯩꯉꯣꯟꯗꯗꯤ ꯀꯅꯥꯝꯇ ꯇꯧꯔꯛꯇꯔ꯭ꯦꯀꯣ ꯅꯣꯏꯒꯤ ꯋꯥꯏ_ꯐꯥꯏ ꯀꯥꯏꯗꯨ ꯇꯧꯔꯛ꯫
ꯏꯇꯥꯎꯍꯗ ꯕꯥꯏꯕꯔꯁꯟ ꯂꯥꯛꯄ꯭ꯔꯥ ꯇꯤ ꯇꯤ ꯇꯧꯔꯒ
ꯂꯥꯠꯌꯦ꯫
ꯁꯤ ꯀꯔꯤꯍꯥꯏ ꯈꯪꯗꯦꯅꯦ ꯃ꯫ ꯑꯁꯤꯒꯤ ꯅꯨꯄꯥꯗꯤ ꯐꯣꯟ ꯄꯥꯏꯗ꯭ꯔꯦ ꯈꯪꯉꯗꯤ꯫ ꯁꯨꯝ ꯇꯧꯔꯛꯇꯣꯔꯦ꯫
ꯀꯔꯝꯕ ꯃꯤꯍꯥꯠꯅꯣ꯫ ꯑꯥ꯫
ꯂꯥꯛꯇ꯭ꯔꯕ ꯍꯧꯗꯦ
ꯌꯥꯗ꯭ꯔꯤꯔꯣ
ꯎꯝ ꯑꯩ ꯀꯩꯅꯣꯝꯗ ꯁꯦꯝꯃꯤ ꯣꯏꯗ ꯚꯕꯤꯁꯤꯡ ꯀꯛꯀꯦ
ꯃ꯭ꯌꯨꯠꯇ ꯊꯝꯒꯤꯕ ꯌꯥꯏꯗꯅ꯫
ꯏꯗꯤ ꯌꯥꯏꯌꯦ꯫
ꯁꯤ ꯑꯣꯏꯗꯤ ꯃ꯭ꯌꯨꯠ ꯊꯝꯒꯔꯅꯤ ꯏꯇꯥꯎ ꯇꯥꯔꯔꯣꯏ꯫ ꯏꯇꯥꯎ ꯏꯇꯥꯎꯔꯤ ꯅꯨꯄꯤ ꯑꯉꯥꯡ ꯀꯃꯥꯏ ꯀꯃꯥꯏꯅ ꯇꯧꯔꯤꯃꯣ
ꯌꯥ ꯌꯥꯗ ꯆ ꯌꯦꯟ ꯁꯤꯡꯖꯨ ꯂꯣꯏ ꯆꯊꯣꯛꯈꯔ꯭ꯦ ꯌꯥꯗꯦ
ꯌꯦꯟ ꯁꯤꯡꯁꯤ ꯄꯨꯂꯞ ꯌꯦꯉꯄ꯭ꯔꯥ ꯄꯨꯡꯈ꯭ꯔꯕꯣ ꯂꯣꯏꯈꯕ꯭ꯔꯥ
ꯄꯨꯜꯂꯒ꯫ ꯌꯥꯗꯦ ꯌꯦꯡ ꯌꯥꯖꯗ꯭ꯔꯦ꯫
ꯏꯇꯥꯎ ꯑꯩꯗꯤ ꯐꯨꯔꯤꯠ ꯐꯖꯕ ꯑꯃ ꯂꯩꯔꯦ ꯉꯔꯥꯡ꯫ ꯀꯣꯔꯤꯌꯥ ꯊꯥꯕ꯫
ꯍ ꯍꯣꯏꯄ ꯂꯃ
ꯁꯛꯇꯣ ꯑꯩꯗꯤ ꯕ꯭ꯂꯦꯛ ꯀꯣꯔꯤꯌꯥꯟ ꯕ꯭ꯂꯦꯛ ꯀꯣꯔꯤꯌꯟ ꯃꯥꯜꯜꯂꯤꯦꯗꯅ ꯑꯩꯗꯤ
ꯀꯣꯔꯤꯌꯥ ꯊꯥꯕ ꯂꯩꯕꯅꯤ ꯀꯣꯔꯤꯌꯥꯒꯤ ꯐꯨꯠꯕꯣꯜꯒꯤ ꯐꯨꯔꯤꯠꯇꯣ
ꯇ
ꯂꯨꯄꯥ ꯌꯥꯡꯈꯩꯗ
ꯎꯝ ꯂꯨꯄ ꯌꯥꯡꯈꯩ ꯄꯤ ꯏꯇꯥꯎ ꯐꯖꯩ ꯏꯇꯥꯎ
ꯁꯤ ꯌꯥꯏ
ꯚꯥꯏ ꯁꯤꯗꯤ ꯌꯣꯑ ꯂꯩꯔꯦ ꯀꯩ ꯀꯩꯅꯣ ꯄꯪꯏ ꯏꯖꯤꯕꯣ ꯀꯩ ꯏꯖꯥꯠꯅꯣ ꯃꯥꯏꯖꯤꯕꯨ
ꯏꯇꯥꯎ
ꯃꯊꯟꯗꯒ ꯄꯨꯡꯅꯣꯛꯇ ꯅꯣꯛꯑꯦ ꯑꯩꯈꯣꯏ ꯀꯥꯗ ꯂꯩꯕ ꯀꯩꯅꯣ ꯃꯥꯟꯕꯗꯣ ꯁ꯭ꯔꯤꯂꯪꯀꯥꯒꯤ ꯀꯔꯤ
ꯁꯤꯂꯥꯅ
ꯁꯤꯂꯅ ꯀꯥꯡꯒꯨ ꯃꯥꯟꯕꯗꯣ ꯃꯊꯟꯗ ꯄꯪꯅꯣꯛꯀ ꯅꯣꯛꯑꯦ
ꯚꯥꯏ ꯎꯕꯨ ꯎꯔꯤꯕ꯭ꯔꯣ ꯀꯥꯗꯨꯗ ꯃꯩ ꯊꯥꯟꯗ꯭ꯔꯣ
ꯀꯩꯅꯣꯗ ꯎꯕ ꯃꯥꯅ ꯄꯥꯏꯕ ꯄꯥꯕꯗꯣ ꯎꯕ ꯍꯥꯏꯇꯥꯔꯦ ꯃꯊꯟꯗ ꯂꯩꯕ ꯍꯩꯇꯦ
ꯑꯣꯍ ꯅꯣꯛꯆꯖꯅꯨ ꯅꯣꯛꯆꯖꯅꯨ ꯃꯤ ꯃꯤ ꯅꯨꯡꯉꯥꯏ ꯅꯨꯡꯉꯥꯏꯕ ꯃꯇꯥꯡ ꯌꯥꯎꯔꯛꯄꯩꯅꯤ
ꯑꯗꯣ ꯑꯩꯗꯤ ꯀꯤꯕ ꯍꯥꯏꯇꯥꯔꯦ ꯑꯗꯨꯏꯅꯤꯗ ꯑꯩꯒꯤ ꯏꯇꯥꯎ ꯑ ꯇꯣꯁꯂꯥꯏꯠ ꯊꯥꯟꯕꯗꯣ ꯍꯜꯂꯛꯈꯤꯗ꯭ꯔꯕꯣ
ꯍꯜꯂꯛꯈꯤꯗ꯭ꯔꯦꯅꯦ ꯏꯇꯥꯎ ꯑꯗꯣ ꯃꯗꯨ ꯐꯣꯟ ꯇꯧꯔꯁꯨ ꯄꯥꯏꯗꯦ ꯄꯨꯡ ꯃꯔꯤ ꯄꯨꯡ ꯃꯔꯤ ꯃꯈꯥꯏꯗ ꯐꯣꯟ ꯇꯧꯔꯛꯑꯦ ꯑꯗꯨꯒ ꯀꯩꯅꯣ ꯍꯥꯏꯔꯛꯏꯅꯤꯅꯦ ꯇꯨꯝ ꯍꯧꯔꯛꯄꯗ ꯉꯥꯏꯔꯤꯌꯦ
ꯌꯥꯍꯧꯗꯤ ꯌꯥꯝ ꯉꯟ ꯁꯥꯕꯅꯦꯕ ꯁꯤ ꯂꯩꯀꯥꯟꯗ ꯈꯕꯔꯒ ꯄꯥꯁꯤꯟꯗꯅ
ꯄꯥꯕꯤꯗ ꯃꯥꯒꯤ
ꯈꯕꯔꯒ ꯄꯁꯤꯂ ꯌꯥꯍꯧ ꯍꯣꯏ ꯑꯩꯗꯤ ꯉꯁꯥꯏꯅ ꯍꯧꯒꯠꯂꯤꯒꯥꯏꯗꯣ ꯑꯗꯨꯒ ꯑꯃꯨꯛ ꯄꯨꯡ ꯃꯥꯄꯟ ꯇꯔꯥꯗꯩ ꯃꯨꯛ
ꯑꯗꯨꯒ ꯍꯧꯖꯤꯛꯅ ꯉꯁꯥꯏ ꯑꯨꯛ ꯄꯨꯡ ꯕꯥꯔꯣ ꯐꯣꯟ ꯇꯧ ꯄꯥꯏꯗꯦ ꯑꯗꯨꯒ ꯃꯔꯤꯗ ꯑꯃꯨꯛ ꯐꯣꯟ ꯇꯧꯔꯛꯑꯦ ꯑꯗꯣ ꯇꯨꯝ ꯍꯧꯔꯛꯄꯗ ꯉꯥꯏꯔꯤꯌꯦ ꯃꯥ ꯍꯥꯏꯅꯦ
ꯑꯣꯏꯔꯝꯃꯅꯤ ꯑꯣꯏꯔꯝꯃꯅꯤ ꯃꯤꯅ ꯍꯥꯏꯕ ꯆꯨꯝꯃꯝꯃꯅꯤ ꯏꯇꯥꯎ ꯍꯨꯏ ꯂꯩꯔꯤꯕꯣ
ꯂꯩꯌꯦ ꯏꯇꯥꯎ ꯂꯩꯌꯦ ꯉꯁ ꯉꯁꯥꯏꯗ ꯇꯨꯝꯃꯝꯕꯅꯤ ꯍꯧꯖꯤꯛ ꯋꯥꯏꯗ ꯊꯣꯛꯑ ꯆꯠꯈ꯭ꯔꯦ
ꯄꯥꯞꯄꯤꯅꯤ ꯅꯥꯕ ꯃꯣꯏꯀꯥꯡꯕꯨ ꯄꯥꯛ ꯑꯗꯨꯅꯅꯤ
ꯎꯝ
ꯈꯤꯇꯅꯤ ꯁꯦꯟ ꯄꯥꯏꯗꯕ ꯌꯥꯗꯕꯅꯤ
ꯌꯥꯗꯕꯅꯤ ꯏꯇꯥꯎ ꯄꯩꯁꯥ ꯄꯥꯏꯗꯕ ꯌꯥꯗꯕꯅꯤ ꯄꯩꯁꯥ ꯄꯥꯏꯔ ꯀꯥꯟꯗꯨꯗ ꯅꯨꯡꯉꯥꯏ ꯅꯨꯡꯉꯥꯏꯕ ꯇꯧꯔꯛꯀꯗꯕꯅꯤ ꯇꯧꯅꯤꯡ ꯇꯧꯅꯤꯡꯕ ꯅꯨꯄꯤ ꯍꯥꯏꯁꯤꯗꯤ ꯄꯨꯞ ꯄꯨꯞ ꯀꯦꯂꯛꯇꯣꯏꯃꯤꯗꯣ꯫
ꯒꯥꯔꯤ ꯃꯅꯨꯡꯁꯤꯗ ꯑꯃꯃꯨꯛ ꯍꯥꯞ ꯑꯃꯃꯨꯛ ꯍꯥꯞ ꯅꯠꯇ꯭ꯔꯥ
ꯏ ꯑꯥꯏ ꯇꯣꯏꯟꯇꯤ ꯑꯃ ꯊꯧꯔꯗꯤ ꯌꯥꯔꯦ꯫
ꯎꯝ ꯀꯩꯅꯣꯒꯤ
ꯍꯣꯏꯅꯦ ꯀ꯭ꯔꯦꯇꯥ ꯊꯧꯕꯗꯣ ꯖꯝꯐꯠ ꯃꯥꯟꯕ ꯀꯩꯅꯣ ꯃꯥꯟꯕ ꯑꯥ ꯀꯩꯅꯣ ꯀꯩꯅꯣ ꯑ ꯈꯣꯡꯕꯤꯖꯥꯎ ꯁꯦꯟꯖꯥꯎ ꯂꯣꯏꯕ ꯃꯥꯟꯕꯗꯨꯕꯥꯎꯗ ꯀ꯭ꯔꯦꯇꯥ ꯊꯧꯔ ꯍꯧꯖꯤꯛ ꯏꯁꯇꯦꯇꯁ ꯑꯁꯤꯗ ꯃꯤ ꯅꯩꯈꯥꯏ ꯎ
ꯌꯥꯝ ꯊꯤ ꯅꯩꯒꯔꯦ ꯃꯥꯖꯦ ꯍꯧꯖꯤꯛ꯫ ꯏꯁꯩꯁꯤꯅ ꯃꯈꯟ ꯃꯈꯟ ꯍꯥꯞꯄꯒ ꯏꯁꯩꯁꯤꯅ ꯃꯈꯟ ꯃꯈꯟ ꯍꯥꯞꯄꯑꯅꯤ ꯉꯍꯥꯛꯂꯩꯔ ꯑꯃꯨꯛ ꯊꯥ ꯉꯍꯥꯛꯂꯩꯔ ꯑꯃꯨꯛ ꯊꯥꯒꯠ꯫ ꯌꯥꯝꯅ ꯇꯧ ꯁꯥꯕ ꯑꯃ ꯌꯥꯎꯔꯤꯌꯦ꯫ ꯑꯩꯈꯣꯏꯁꯨ ꯈꯔꯂꯩꯔ ꯅꯩꯔꯗꯕꯅꯤ꯫
ꯎꯝ꯫ ꯑꯩꯈꯣꯏꯒꯤꯁꯨ ꯂꯥꯛꯈꯤꯅꯤ ꯀꯩꯗꯧꯔꯒꯦ꯫
ꯎꯝ ꯑꯩꯈꯣꯏꯁꯨ ꯉꯥꯏ ꯇꯥꯕꯃꯤ ꯏꯇꯥꯎ ꯅꯠꯇ꯭ꯔꯥ꯫
ꯃꯣꯏ ꯈꯛꯇ ꯂꯥꯛ ꯌꯥꯕ꯭ꯔ ꯃꯇꯝꯖꯦ꯫
ꯇꯣꯡꯗꯦ ꯇꯣꯡꯗꯦ꯫ ꯀꯩꯀꯦꯗꯤ ꯃꯥꯔꯁꯤꯗꯤꯁ ꯅꯠꯇ꯭ꯔꯗꯤ ꯇꯣꯡꯗꯦ ꯑꯩꯈꯣꯏꯒꯤ ꯖꯤ ꯑꯦ ꯖꯤ ꯃꯥꯔꯁꯤꯗꯤꯁꯅ ꯑꯣꯗꯤ ꯒꯨꯝꯕ ꯃꯥꯔꯁꯤꯗꯤꯁꯀꯨꯝꯕ ꯕꯤ ꯑꯦꯝ ꯗꯕ꯭ꯂꯤꯎ ꯒꯨꯝꯕ ꯅꯠꯇ꯭ꯔꯗꯤ꯫ ꯇꯌꯥꯔꯗꯣ ꯅꯠꯇ꯭ꯔꯗꯤ ꯇꯌꯥꯔꯗꯣ ꯀꯨꯏꯅ ꯆꯠꯂꯣꯏꯗꯕ ꯑꯇꯣꯞꯄ ꯒꯥꯔꯤ ꯑꯣꯏꯔꯗꯤ꯫ ꯄꯨꯡꯂꯣꯏ ꯂꯣꯏꯗꯣꯏꯕ꯫
ꯑꯩꯒꯤꯖꯨ ꯂꯩꯅ ꯑꯩꯒꯤꯗꯤ
ꯂꯩ ꯂꯩꯌꯦ ꯑꯦ ꯅꯠꯇꯦ ꯂꯩꯌꯦ ꯑꯇꯩ ꯒꯥꯥꯏꯗꯤ ꯃꯉꯣꯟꯗ ꯉꯝꯗꯦꯕ ꯃꯥ ꯁꯄꯣꯔꯠ ꯇꯧꯗꯦꯕ ꯑꯇꯩꯒꯥꯏꯗꯤ ꯃꯥ ꯁꯄꯣꯔꯠ ꯇꯧꯔꯤꯁꯦ ꯑꯩꯈꯣꯏꯒꯤ ꯃꯥ ꯃꯃꯥꯡꯗ ꯇꯥꯇꯥ ꯆꯥꯎꯅ ꯇꯥꯕ ꯑꯩꯈꯣꯏꯒꯤ꯫
ꯑꯥ ꯫
ꯍꯦ꯫ ꯍꯤ ꯍꯤ ꯍꯤ꯫ ꯕ꯭ꯂꯣ ꯍꯣꯔꯣꯟ ꯉꯥꯡ ꯊꯥꯕꯗꯣ꯫ ꯑꯥ ꯑꯗꯨꯝꯕꯗꯣ ꯑꯗꯨꯝꯕ ꯑꯇꯩ ꯃꯥ ꯁꯒꯣꯜ ꯊꯧꯗꯦ ꯎꯝ꯫
ꯑꯗꯨꯒꯨꯝꯕ ꯈꯔ ꯂꯩꯖꯥꯠꯂ꯫
ꯑꯗꯒꯤ ꯃꯔꯁꯤꯗꯤꯁ ꯍꯥꯏꯅ ꯚꯥꯔꯠ ꯕꯦꯟꯁꯀ ꯊꯥꯔ ꯂꯩꯕ ꯑꯆꯧ ꯑꯆꯧꯕꯗꯨꯣ ꯊꯧꯕꯗꯨ ꯈꯪꯗ꯭ꯔꯣ꯫ ꯍꯥꯏꯋꯦꯗ ꯌꯥꯝ ꯊꯧꯕꯗꯣ꯫ ꯚꯥꯔꯠ ꯕꯦꯟꯁ ꯀ ꯍꯥꯏꯔꯒ꯫
ꯑꯗꯒꯤ ꯃꯥ ꯇꯣꯡ ꯌꯥꯕꯁꯤ ꯂꯩꯔꯦ ꯑꯃꯁꯨ ꯍꯣꯏ ꯁꯣꯅꯥꯂꯤ꯫ ꯀꯥꯡ ꯊꯥꯕꯗꯣ ꯈꯪꯗ꯭ꯔꯣ꯫
ꯎꯝ ꯎꯝ꯫
ꯊꯥ ꯊꯠ ꯊꯥ ꯊꯠ ꯊꯥꯊꯠ ꯇꯥ ꯍꯣꯔꯣꯟ ꯈꯣꯡꯗ꯭ꯔꯁꯨ ꯌꯥꯕꯤꯗꯣ꯫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
ꯍꯣꯏ ꯍꯣꯏ ꯃꯤ ꯃꯃꯜꯒꯗꯤ ꯇꯥꯡꯉꯤꯝꯅꯤꯗ꯫ ꯃꯥꯅ ꯇꯣꯡꯗꯣꯏ ꯒꯥꯥꯔꯤ ꯃꯃꯟꯒꯗꯤ ꯑꯇꯥꯡ ꯑꯇꯥꯡ꯫ ꯀꯩꯒꯤꯅꯣ꯫
ꯏꯇꯥ ꯑꯗꯨꯝ ꯃꯇꯝꯗꯤ ꯍꯦꯟꯗꯣꯛꯑꯦ ꯑꯩ ꯑꯃꯨꯛ ꯀꯧꯔꯛꯑꯒꯦ
ꯎꯝ
ꯁꯤ ꯊꯝꯖꯤꯟꯒ꯭ꯔꯒꯦ꯫